ꯍꯜꯂꯣ
ꯇꯔꯦ
ꯇꯥꯏꯌꯦ ꯅꯪ ꯄꯤꯛ ꯇꯧꯔꯣꯏꯗ꯭ꯔꯥꯒ ꯄꯤꯛꯇꯤ ꯇꯧꯔꯛꯏꯅꯦ
ꯑꯧ ꯇꯧꯒꯗꯝꯅꯤꯅꯦ
ꯍꯣꯏꯅꯦ ꯅꯪꯅ ꯅꯪꯅ ꯋꯥ ꯉꯥꯡꯕꯒꯤ ꯃꯈꯣꯟ ꯁꯥꯅꯤꯡꯕ ꯍꯧꯔꯦ
ꯀꯔꯤ ꯍꯥꯏꯕ
ꯅꯪꯅ ꯋꯥ ꯉꯥꯡꯕꯁꯄꯤꯇꯥꯜ ꯁꯥꯅꯤꯡꯕ ꯍꯧꯔꯦꯕ
ꯁꯥꯎ ꯁꯥꯎ
ꯁꯥꯎ ꯍꯥꯏꯕ꯭ꯔꯣ
ꯑꯧ
ꯑꯧ ꯍꯥꯏꯔꯤꯀꯣ ꯃꯤ ꯃꯆꯥꯗꯤ
ꯑꯧꯗꯤ ꯌꯥꯗꯕ꯭ꯔꯣ ꯍꯥꯏꯕ
ꯌꯥꯏꯌꯦ ꯆꯥꯛ ꯆꯥꯔꯕ꯭ꯔꯣ
ꯆꯥꯛ ꯆꯥꯗ꯭ꯔꯤꯌꯦ ꯆꯥꯛ ꯆꯥꯕꯒꯤ ꯃꯇꯝ ꯇꯥꯗ꯭ꯔꯤꯌꯦ
ꯁꯤꯉ‌ꯦꯅꯥ
ꯑꯧ ꯄꯨꯡ ꯕꯥꯔꯣꯗ ꯆꯥꯗꯣꯏꯅꯤ
ꯎꯝ ꯉꯔꯥꯡ ꯅꯪ ꯐꯨꯠꯕꯣꯜ ꯌꯦꯡꯕ꯭ꯔꯣ
ꯍꯣꯏ
ꯎ ꯌꯦꯡꯉꯒ ꯑꯩꯉꯣꯟꯗ ꯋꯥꯔꯤ ꯁꯥꯔꯛꯅꯤ ꯍꯥꯏꯔꯦ ꯁꯥꯔꯛꯁꯨ ꯁꯥꯔꯛꯇꯦ
ꯇꯨꯝꯅꯤꯡꯈ꯭ꯔꯦ ꯑꯗꯨ ꯄꯨꯡ ꯇꯨ ꯀꯌꯥꯗꯔ ꯉꯍꯥꯛꯇꯪ ꯇꯨꯝꯃꯦ ꯑꯗꯨꯒ ꯊ꯭ꯔꯤ ꯌꯥꯗ꯭ꯔꯥ ꯍꯧꯒꯠꯂꯦ ꯎꯅꯥ ꯕꯣꯜ ꯌꯦꯡꯄꯥ ꯂꯣꯏꯔꯒ ꯑꯃꯨ ꯀ ꯇꯃꯤ
ꯅꯨꯄꯥ ꯑꯇꯣꯞꯄꯒ ꯋꯥꯔꯤ ꯁꯥꯕ ꯃꯥꯜꯂꯦꯗ
ꯋꯥꯔꯤ ꯁꯥꯟꯅꯕ ꯍꯧꯗ꯭ꯔꯤꯌꯦ ꯉꯁꯤꯒꯤ ꯀꯣꯜ ꯇꯧꯕ ꯍꯧꯗꯦ ꯍꯧꯖꯤꯛꯅ ꯅꯨꯄꯤꯃꯗ ꯋꯥꯔꯤ ꯁꯅꯥꯏꯌꯦ ꯑꯗꯨ ꯇꯥꯎꯕ ꯍꯧꯎꯔꯦ ꯍꯧꯖꯤꯛ ꯅꯪ ꯐ꯭ꯔꯤ ꯂꯩꯔꯗꯤ ꯉꯁꯤ ꯌꯥꯝꯅ ꯅꯪꯉꯣꯟꯗ ꯋꯥꯔꯤ ꯁꯥꯟꯅꯒꯦ ꯌꯥꯒꯦꯔꯎ
ꯑꯩꯁꯦ ꯄꯨꯡ ꯕꯥꯔꯣ ꯃꯈꯥꯏꯨꯛ ꯐꯥꯎꯗꯤ ꯌꯥꯒꯅꯤ ꯑꯗꯨꯝ ꯄꯨꯡ ꯄꯨꯡ ꯑꯃ ꯄꯨꯡ ꯑꯃꯗꯒꯤ ꯂ ꯄꯥꯕ ꯍꯧꯒꯦ
ꯑ ꯑꯗꯨ ꯀꯥꯏꯗꯦꯗ
ꯑꯗꯨꯒ ꯏꯚꯅꯤꯡ ꯄꯨꯡ ꯃꯉꯥ ꯇꯨ ꯊ꯭ꯔꯤ ꯐꯣꯔ ꯐꯥꯏꯚ ꯃꯇꯝꯗ ꯈꯔ ꯄꯣꯊ ꯂꯥꯏꯔꯤꯛ ꯄꯥꯔꯒ ꯈꯔ ꯄꯣꯊꯥꯒꯦ ꯑꯗꯨꯒ ꯑꯗꯨꯝ ꯇꯨꯡꯗ ꯈꯔ ꯋꯥꯔꯤ ꯁꯥꯕ ꯌꯥꯏ
ꯎꯝ ꯅꯪꯒꯤ ꯐ꯭ꯔꯤ ꯃꯇꯝꯗ ꯌꯦꯠꯂꯔꯣꯏꯗ ꯍꯣꯏꯁꯤ ꯂꯔꯤꯛ ꯄꯥꯕ ꯃꯤꯕꯨ ꯌꯦꯠꯄ ꯌꯥꯗꯦ
ꯒꯤꯌꯥꯜ ꯇꯥꯕꯤꯌꯦꯅꯦ ꯃꯥꯅꯦ
ꯂꯥꯏꯔꯤꯛ ꯄꯥꯕꯗꯒꯤ ꯒꯤꯌꯥꯜ ꯇꯥꯗꯦꯗ ꯍꯣꯁꯇꯦꯜꯗ ꯂꯩꯕꯅꯤꯅ ꯒꯌꯥꯟ ꯇꯥꯛꯗꯝꯕꯅꯤ ꯃꯤꯉꯣꯟꯗ ꯃꯤꯅ ꯑꯁꯨꯃꯥꯏꯅ ꯇꯧꯔꯗꯤ ꯈꯔ ꯇꯟꯒꯅꯤꯒꯨꯝꯕ ꯅꯠꯇ꯭ꯔꯣ
ꯃꯥꯅꯤꯅꯦ ꯃꯥꯅꯤꯅꯦ ꯃꯤꯗꯤ ꯍꯥꯔꯠ ꯌꯥꯝ ꯐꯩꯀꯣ
ꯐꯠꯇꯦꯗ
ꯍꯥ
ꯈ꯭ꯋꯥꯏꯗꯒꯤ ꯐꯠꯇꯕ ꯑꯩꯅꯤ
ꯑꯠ ꯌꯥꯝ ꯐꯩꯀꯣ ꯀꯣꯏꯔꯒ ꯅꯪ ꯅꯨꯄꯥ ꯑꯃꯛꯁꯨ ꯀꯣꯏꯗ꯭ꯔꯤꯕ ꯅꯪꯅ ꯍꯥꯏꯕꯗꯣ
ꯈꯪꯗꯦꯍꯦ ꯅꯪꯁꯨ
ꯀꯩꯅꯣ ꯍꯥꯏꯅꯤꯡꯗꯕ꯭ꯔꯣ ꯑꯗꯨꯕꯨ
ꯅꯨꯡꯇꯤꯒꯤ ꯍꯪꯉ ꯂꯩꯒꯦꯔꯣ
ꯑꯗꯣ ꯅꯪ ꯀꯣꯏꯗ꯭ꯔꯤ ꯍꯥꯏꯕ ꯅꯠꯇ꯭ꯔꯣ ꯀꯣꯏꯈ꯭ꯔꯕꯣ ꯀꯣꯏꯔꯝꯅꯤꯅ ꯅꯨꯄꯤꯅꯤꯅ
ꯍꯪꯗꯗ
ꯀꯩꯅꯣ ꯁꯥꯕꯗꯕꯨ ꯁꯥꯗ꯭ꯔꯒ ꯒꯦꯁ ꯋꯥꯛ ꯇꯧꯔ ꯂꯩꯒꯦꯔꯣ
ꯏꯃꯥꯟꯅꯕꯤꯕꯨ ꯋꯥꯔꯤ ꯁꯟꯅꯕ꯭ꯔꯣ ꯉꯔꯥꯡ
ꯁꯅꯥꯗꯦꯗ ꯃꯥꯗꯤ ꯃꯇꯝ ꯂꯩꯇꯦꯕ꯭ꯔꯥ ꯀꯔꯤ ꯐꯨꯠꯕꯣꯜ ꯃꯦꯠꯆ ꯑꯅꯤꯃꯛ ꯌꯦꯡꯉꯦꯕ꯭ꯔꯥ ꯍꯥꯏꯔꯤꯕꯅꯤ
ꯑ
ꯑꯗꯨꯝ ꯑꯥꯔꯖꯦꯟꯇꯤꯅꯥꯒꯤ ꯃꯦꯠꯁꯁꯤ ꯐꯖꯩꯀꯣ
ꯑꯧ ꯃꯊꯥ ꯌꯥꯝ ꯁꯥꯔꯒ ꯌꯦꯡꯕꯅꯦ ꯁꯤ ꯒꯦꯔꯥꯅ
ꯎꯝ ꯅꯪ ꯅꯇꯣꯝꯗ ꯌꯦꯡꯕ꯭ꯔꯣ ꯅꯠꯇ꯭ꯔꯒ ꯃꯤ ꯑꯇꯣꯞꯄ ꯌꯦꯡꯃꯤꯟꯅꯕ꯭ꯔꯣ
ꯑꯩ ꯐꯥꯔꯁꯇ ꯍꯧꯒꯠꯂꯒ ꯏꯇꯣꯝꯇ ꯌꯦꯡꯉꯦ ꯑꯗꯨꯒꯒ ꯑꯩꯒꯤ ꯃꯔꯨꯞ ꯅꯨꯄꯤ ꯃꯨꯛꯀꯥ ꯋꯥꯠꯅꯦ
ꯎꯝ
ꯏꯄꯥ ꯑꯅꯤ ꯑꯗꯨ ꯇꯣꯉꯥꯟ ꯇꯣꯉꯥꯟꯅꯗꯤ ꯌꯦꯡꯉꯦ ꯐꯃꯨꯡ ꯇꯣꯉꯥꯟ ꯇꯣꯉꯥꯟꯕꯒꯤꯀꯣ
ꯁꯦ ꯐꯖꯩꯅꯗ ꯑꯗꯨ ꯑꯣꯏꯔꯁꯨ ꯃꯦꯠꯁꯇꯤ ꯌꯥꯝ ꯃꯩ ꯇꯥꯕ ꯃꯦꯠꯁꯅꯦ
ꯃꯩ ꯇꯥꯔꯦ ꯃꯊꯥ ꯁꯥꯔꯒ ꯁꯤꯒꯦꯔꯥꯅ ꯑꯩꯗꯤ ꯑꯔꯖꯦꯟꯇꯤꯅꯥ ꯁꯅꯥ ꯁꯤꯔꯗꯤ ꯕꯣꯜ ꯌꯦꯡꯉꯔꯣꯏꯅ ꯈꯟꯜ ꯂꯩꯝꯃꯤꯅꯤ ꯗꯤ ꯉꯝ꯭ꯔꯦ ꯌꯥꯝ ꯃꯊꯥ ꯁꯥꯔꯦ ꯀꯤꯃꯜꯂꯦ ꯉꯔꯥꯡꯒꯤꯗꯨꯗꯤ ꯑꯣ ꯉꯁꯥꯏꯒꯤꯗꯨꯗꯤ
ꯍꯣꯏꯅꯦ ꯑꯁ ꯑꯗꯨꯕꯨ ꯍꯧꯖꯤꯛ ꯀꯄꯣ ꯕꯥꯔꯗꯦ ꯈꯣꯏꯕꯨꯁꯨ ꯅꯨꯡꯁꯤꯌꯦ ꯍꯥꯏꯗꯤ
ꯑꯩꯁꯨ ꯌꯥꯝ ꯅꯨꯡꯁꯤꯌꯦ ꯃꯥꯒꯤ ꯀꯤꯞꯄꯔꯗꯣ ꯇꯨꯅꯨꯄꯥꯕꯨꯅꯨꯡꯁꯤꯕ ꯍꯥꯏꯗꯤ ꯑꯔꯖꯦꯟꯇꯤꯅꯥ ꯁꯤꯔꯁꯨ ꯑꯗꯨꯒꯤ ꯃꯣꯏ ꯀꯥꯔꯗꯤ ꯃꯣꯏꯕꯨ ꯁꯄꯣꯔꯠ ꯇꯧꯒꯦꯅꯗꯤ ꯈꯅꯤ ꯈꯅꯤꯗ ꯀꯤꯞꯄꯔꯕꯣ ꯅꯨꯡꯁꯤꯃꯟꯕꯒꯤ
ꯀꯤꯞꯄꯔꯕꯨ ꯌꯥꯝ ꯅꯨꯡꯁꯤꯕ꯭ꯔꯣ
ꯌꯥꯝꯅ ꯅꯨꯡꯁꯤꯌꯦꯅꯦ ꯌꯥꯝꯅꯁꯨ ꯍꯥꯏꯑꯦ ꯑꯗꯨ ꯅꯨꯄꯥꯗꯣ
ꯑꯁ
ꯄꯦꯅꯥꯜꯇꯤꯒꯨꯝꯕ ꯇꯥꯔꯗꯤ ꯑꯔꯖꯦꯟꯇꯤꯅꯥ ꯁꯤꯅꯤꯉꯥꯏ ꯃꯥꯂꯦꯗꯀꯣ
ꯀꯔꯤꯗꯣ
ꯄꯦꯅꯥꯜꯇꯤꯒꯨꯝꯕ ꯇꯥꯔꯗꯤ
ꯄꯤꯅꯥꯜꯇꯤ ꯇꯥꯔꯗꯤ ꯈꯪꯗꯦ ꯑꯗꯨ ꯍꯧꯖꯤꯛ ꯀꯩꯅꯣꯗꯣ ꯑꯔꯖꯦꯟꯇꯤꯅꯥꯒꯤ ꯒꯣꯜ ꯀꯤꯄꯔꯗꯣ
ꯎꯝ
ꯄꯦꯅꯥꯜꯇꯤꯗ ꯍꯤꯁꯇ꯭ꯔꯤ ꯂꯩꯕ ꯃꯤꯅꯦꯕ ꯃꯥ ꯄꯥꯛ ꯄꯦꯅꯥꯜꯇꯤꯗ ꯁꯤꯗꯔꯤ ꯃꯥꯗꯤ ꯄꯦꯅꯥꯜꯇꯤ ꯑꯣꯏꯔꯁꯨ ꯀꯤꯗꯤ ꯀꯈꯤꯗꯦꯗ ꯑꯗꯨ ꯑꯣꯏꯔꯁꯨ ꯄꯦꯅꯥꯜꯇꯤ ꯌꯥꯎꯗꯕꯤ ꯂꯣꯏꯁꯤꯟꯕꯅ ꯐꯩ ꯅ
ꯎꯝ ꯑꯩꯗꯤ ꯃꯊꯥ ꯁꯥꯏꯌꯦ ꯄꯦꯅꯜꯇꯤ ꯇ ꯇꯥꯅꯤꯡꯉꯥꯏꯒꯤ ꯑꯁ ꯁꯤꯒꯦꯔ ꯅꯝ ꯀꯁꯨ
ꯑꯁꯤꯒꯤ ꯕꯣꯛꯗꯤ ꯃꯊꯥ ꯌꯥꯝ ꯁꯥꯏ
ꯢꯁꯦ
ꯑꯃꯨꯛꯀ ꯀꯣꯂꯕꯤꯌꯥꯒ ꯇꯥꯔꯅꯤꯀꯣ ꯃꯟꯗꯦ ꯀꯣꯂꯣꯝꯕꯤꯌꯥꯒ ꯑꯃꯨꯛꯀ ꯇꯥꯔꯅꯤ ꯅꯝꯃꯕꯅꯤ
ꯀꯅꯥꯔꯣ
ꯑꯔꯖꯦꯟꯇꯤꯅꯥꯒ
ꯇꯔꯣꯢꯋꯦ
ꯇꯥꯅꯤꯍꯦ ꯔꯥꯎꯟ ꯑꯣꯐ ꯁꯤꯛꯁꯇꯤꯟꯗ
ꯄꯣꯝꯕ ꯇꯥꯕ꯭ꯔꯣ
ꯎꯝ ꯉꯁꯤꯒ
ꯏꯖꯤꯞꯅꯦꯍꯦ ꯇꯥꯔꯣꯏꯌꯦ ꯇꯥꯔꯣꯏꯌꯦ ꯏꯖꯤꯞꯅꯦ
ꯀꯣꯂꯣꯝꯕꯤꯌꯥꯒꯅꯦ ꯒꯨꯒꯜꯗ ꯌꯦꯡꯈ꯭ꯔꯒ ꯆꯪꯉꯣ
ꯅꯪꯁꯨꯀꯣ ꯑꯩ ꯌꯦꯡꯉꯒ ꯍꯥꯏꯔꯤꯕꯅꯦ ꯍꯧꯖꯤꯛꯇꯣ
ꯔꯥꯎꯟ ꯑꯣꯐ ꯁꯤꯛꯁꯇꯤꯟꯗ ꯀꯣꯂꯣꯝꯕꯤꯌꯥꯒ ꯑꯥꯔꯖꯦꯟꯇꯤꯅꯥ ꯅꯠꯇꯦ
ꯀꯣꯂꯝꯕꯤꯒ ꯁ꯭ꯤꯠꯖꯔꯂꯦꯟꯅꯦ
ꯈꯪꯗꯦ ꯑꯗꯨꯗꯤ
ꯀꯣꯂꯣꯝꯕꯤꯌꯥꯒ ꯁ꯭ꯋꯤꯖꯔꯂꯦꯟ ꯑꯥꯔꯖꯦꯟꯇꯤꯅꯥꯒ ꯏꯖꯤꯞ
ꯗꯦꯠ ꯁꯚꯦꯟꯗ ꯂꯩ ꯑꯩꯅ ꯄꯣꯔꯆꯨꯒꯜꯁꯨ ꯑꯥꯔꯖꯦꯟꯇꯤꯅꯥꯁꯨ ꯑꯅꯤꯃꯛ ꯂꯩꯌꯦ
ꯅꯥꯏꯟ ꯊꯥꯔꯇꯤ ꯅꯠꯇ꯭ꯔꯣ ꯑꯥꯔꯖꯦꯟꯇꯤꯅꯥꯗꯤ
ꯍꯣꯏ ꯇꯥꯏꯃꯤꯡꯗꯤ ꯆꯞ ꯆꯥꯔꯦ
ꯑ ꯄꯣꯔꯇꯨꯒꯜꯁꯨ ꯅꯥꯏꯟ ꯊꯥꯔꯇꯤ
ꯄꯣꯔꯆꯨꯒꯜꯗ ꯑꯌꯨꯛꯇꯅꯦ
ꯎꯝ
ꯉꯥꯏꯈꯣꯀꯣ ꯑꯩꯅ ꯐꯤꯛꯆꯔꯗꯣ ꯐꯖꯅ ꯌꯦꯡꯈꯤꯒꯦ
ꯌꯦꯡ ꯈ꯭ꯔꯅꯨ ꯗ
ꯀꯩꯅꯣ ꯑꯥꯔꯖꯦꯟꯇꯤꯅꯥꯒ ꯏꯖꯤꯞ ꯇꯥꯒꯅꯤ ꯀꯔꯤꯔꯣꯁꯤ ꯑꯉꯥꯡꯕꯗꯣ ꯀꯔꯤꯔꯣꯐꯝꯗꯅꯦ ꯀꯩꯅꯣꯗꯣ ꯁ꯭ꯋꯤꯖꯔꯂꯦꯟꯒ ꯀꯣꯂꯣꯕꯤꯌꯥ ꯀꯣ ꯑꯣ
ꯎꯝ
ꯁ꯭ꯋꯤꯖꯔꯂꯦꯟꯒ ꯀꯣꯂꯣꯝꯕꯤꯌꯥ ꯀꯅꯥꯅ ꯉꯝꯒꯔꯥ ꯑꯥꯖꯦꯟꯇꯤꯅꯥ ꯑꯃ ꯇꯥꯒꯅꯤ ꯑꯔꯖꯦꯟꯇꯤꯅꯥ ꯉꯝꯃꯗꯤ
ꯑꯣꯔ ꯀ꯭ꯋꯥꯇꯔ ꯐꯥꯏꯅꯦꯜꯗꯔꯥ
ꯍꯣꯏ
ꯎꯝ ꯏꯆꯦꯄꯨꯗꯤ ꯉꯝꯅꯤꯉꯥꯏ ꯃꯥꯜꯂꯦꯗ ꯈꯪꯗꯦꯗ ꯃꯊꯥ ꯁꯥꯏꯗ
ꯏꯁꯤꯦꯄꯗꯤ ꯉꯝꯒꯅꯤꯗ ꯅ ꯀꯄꯣ ꯐꯗꯤꯗ ꯃꯥꯣꯏꯗꯤ ꯌꯥꯝ ꯗꯤꯐꯦꯟꯁꯤꯞ ꯑꯣꯏꯌꯦ ꯈꯪꯉꯦꯕ ꯑꯗꯣ ꯈꯔꯗꯤ ꯇꯧꯕꯅꯤꯗꯤ ꯈꯪꯅꯤ ꯈꯪꯈ꯭ꯔꯕꯅꯤ ꯑꯗꯨꯝ
ꯎꯝ
ꯑꯗꯨꯕꯨ ꯑꯗꯨꯝ ꯂꯣꯏꯗꯤ ꯉꯝꯗꯤ ꯉꯝꯒꯦꯔꯥ ꯈꯟꯕꯅꯤꯅ ꯐꯥꯔꯁ
ꯎꯝ ꯎꯝ
ꯑꯁ ꯑꯗꯨ ꯑꯣꯏꯁꯨ ꯅꯨꯡꯁꯤ ꯑꯃ ꯑꯣꯏꯕꯗꯣ
ꯍꯣꯏ ꯃꯣꯏꯒ ꯄꯨꯟꯗ꯭ꯔꯗꯤ ꯐꯥꯗꯣꯏꯅꯤꯀꯣ
ꯎꯝ ꯑꯗꯨꯅꯦ ꯑꯗꯨꯝ ꯉꯝꯃꯒ ꯉꯝꯃꯒ ꯅꯨꯡꯉꯥꯏꯕ ꯐꯥꯎꯕ ꯋꯥꯅꯤ ꯄꯦꯟꯗꯤ ꯄꯦꯟꯗꯦꯕ
ꯎꯝ ꯑꯩꯗꯤ ꯉꯁꯤ ꯑꯇꯣꯞꯄ ꯇꯤꯝꯒ ꯁꯥꯟꯅꯔꯗꯤ ꯌꯥꯝ ꯐꯅꯤꯅ ꯈꯟꯅꯤ ꯅꯨꯡꯁꯤ ꯃꯣꯏ
ꯅꯦꯛꯁ ꯃꯊꯥꯡꯗꯗꯤ ꯄꯣꯔꯇꯨꯒꯜꯒ ꯁ꯭ꯄꯦꯟ ꯃꯣꯏ ꯇ꯭ ꯑꯣꯐ ꯤ ꯑꯦꯝꯋꯗ
ꯑꯁ ꯀꯣꯂꯦꯖ ꯆꯠꯄ ꯍꯧꯥꯎꯔꯗꯤ ꯉꯝꯗꯣꯏ ꯃꯥꯟꯗꯦꯗ ꯕꯣꯜ ꯌꯦꯡꯅꯤꯡꯉꯥꯏꯁꯦ
ꯑꯣ ꯀꯣꯂꯦꯖ ꯆꯠꯄ ꯍꯧꯔꯗꯤ ꯅꯪ ꯄꯨꯡ ꯀꯌꯥꯗ ꯍꯧꯒꯠꯀꯦꯔꯣ
ꯁꯚꯦꯟ ꯑꯩꯈꯣꯏ ꯑꯩꯠ ꯐꯣꯔꯇꯤꯗ ꯀ꯭ꯂꯥꯁ ꯍꯧꯥꯎꯔꯅꯤꯕ
ꯑꯆꯥꯥ
ꯄꯨꯡ ꯐꯣꯔꯗꯒꯤ ꯀ꯭ꯂꯥꯁ ꯂꯣꯏꯔꯅꯤ
ꯑꯣꯁꯦ ꯑꯗꯨ ꯑꯣꯏꯔꯗꯤ ꯈꯔꯗꯤ ꯅꯪ ꯀꯩꯅꯣꯗꯤ ꯇꯧꯔꯅꯤ ꯆꯤꯜꯂꯅꯤ
ꯆꯤꯟꯕ ꯍꯧꯔꯅꯤ ꯁꯤꯗ ꯈꯪꯗ꯭ꯔꯦ ꯀꯔꯤ ꯇꯧꯕ ꯍꯧꯒꯦꯔꯥ ꯅꯨꯃꯤꯠ ꯑꯅꯤ ꯈꯛꯇ ꯂꯩ ꯄꯨꯡ ꯇꯣ ꯍꯦꯟꯂꯦꯗ ꯑꯗꯨ ꯉꯥꯏꯍꯥꯛ ꯇꯣꯝꯃꯦ ꯑꯃꯨꯛꯀ ꯊ꯭ꯔꯤ ꯀꯌꯥꯗ꯭ꯔꯥ ꯍꯧꯒꯠꯂꯦꯕ
ꯑꯗꯨꯒ
ꯃꯨꯀꯥ ꯄꯨꯡ ꯕꯣ ꯍꯦꯛ ꯂꯣꯏꯔꯒ ꯇꯦꯟ ꯃꯤꯅꯤꯠꯁꯀꯨꯝꯕ ꯂꯩꯔꯒ ꯑꯃꯨꯛꯀ ꯇꯨꯝꯈ꯭ꯔꯦ ꯑꯗꯨ ꯑꯣꯏꯔꯗꯤ ꯄꯨꯡ ꯁꯤꯛꯁ ꯁꯦꯚꯦꯟꯗꯔ ꯂꯣꯏꯕ ꯁꯤꯛꯁ
ꯁꯤ ꯁꯤꯁ ꯄ ꯁꯤꯛꯁ ꯋꯥꯏꯗ ꯂꯣꯏꯕꯅꯤ ꯑꯗꯨꯒ
ꯅꯥꯏꯟꯒꯨꯝꯕꯗ ꯍꯧꯒꯠꯄ꯭ꯔꯥ
ꯅꯪꯕꯨꯗꯤ ꯐꯩꯅꯦ ꯉꯔꯥꯡ ꯄꯨꯡ ꯕꯥꯔꯣ ꯄꯨꯡ ꯑꯃ ꯇꯥꯕ ꯃꯇꯝꯗ ꯇꯨꯝꯈ꯭ꯔꯦ ꯄꯨꯡ ꯑꯍꯨꯝ ꯇꯥꯕꯗ ꯍꯧꯒꯠꯈ꯭ꯔꯦ ꯄꯨꯡ ꯑꯅꯤ ꯇꯨꯝꯗ꯭ꯔꯦ ꯑꯗꯨꯗ ꯐꯨꯠꯕꯣꯜ ꯌꯦꯡꯉꯒ ꯎꯝ ꯁꯤꯛꯁꯇ ꯂꯣꯏꯕꯗꯣ ꯁꯚꯦꯟ ꯊꯥꯔꯇꯤꯗ ꯑꯃꯨꯛ ꯍꯧꯒꯠꯈ꯭ꯔꯦ ꯄꯨꯡ ꯑꯍꯨꯝ ꯃꯈꯥꯏ ꯇꯝꯃꯦ
ꯎꯝ
ꯋꯥꯔꯦ꯫ꯀꯣꯛꯁꯤ ꯀꯦꯡꯁꯤ
ꯑꯗꯨꯗꯤ ꯇꯨꯝꯃꯣꯅ ꯍꯧꯖꯤꯛ
ꯇꯨꯝꯕꯅꯤ ꯈꯔ ꯑꯗꯨꯝ ꯋꯥꯔꯤ ꯁꯥꯔꯒ ꯃꯤꯠ ꯎꯏꯔꯒ ꯇꯨꯝꯒꯦ ꯂꯥꯩꯁꯥꯕꯤ ꯐꯖꯥ ꯐꯤꯖꯥ ꯅꯪꯒꯨꯝꯕ ꯋꯥꯔꯤ ꯁꯥꯒꯦ
ꯀꯔꯤ ꯍꯥꯏꯕ
ꯀꯩꯁꯨ ꯍꯥꯏꯗꯦ
ꯎꯝ
ꯇꯥꯗꯕ꯭ꯔꯣ
ꯇꯌꯦ
ꯇꯥꯔꯗꯤꯗꯣ
ꯀꯔꯤ ꯇꯕ꯭ꯔꯣ
ꯀꯔꯤꯒꯤ ꯇꯥꯎꯕ꯭ꯔꯣ ꯍꯥꯏꯕꯗꯤ ꯀꯩꯅꯣ
ꯀꯔꯤꯁꯨ ꯅꯠꯇꯦꯌꯦ
ꯑꯣꯀꯦ ꯋꯥꯔꯤꯅꯦ ꯁꯥꯔꯁꯨ ꯅꯪꯅ ꯄꯥꯎꯈꯨꯝ ꯄꯤꯅꯤꯡꯗ꯭ꯔꯗꯤ ꯁꯥꯅꯤꯡꯉꯥꯏ ꯂꯩꯇꯦꯅꯦ
ꯄꯤꯔ ꯑꯗꯨꯗꯤ ꯀꯔꯤꯃꯨꯛꯀ ꯄꯤꯅꯤꯡꯉꯥꯏ ꯂꯩꯔꯤꯕ꯭ꯔꯣ
ꯄꯤꯅꯤꯡꯉꯥꯏ ꯌꯥꯝ ꯂꯩꯔꯤ
ꯀ꯭ꯔꯤꯞ ꯄꯤꯕꯤꯌꯣꯔꯥ ꯄꯤꯕꯤꯒꯅꯤ
ꯑ ꯑꯣꯀꯦ
ꯑꯣꯀꯦ ꯑꯆꯥ ꯀꯁꯨ
ꯑꯁ ꯅꯣꯏ ꯅꯣꯏꯒꯤ ꯍꯣꯁꯇꯦꯜꯗ ꯀꯩꯅꯣꯃ ꯊꯣꯡꯕ ꯌꯥꯕ꯭ꯔꯥ
ꯀꯔꯤ
ꯆꯥꯛꯒꯗꯤ ꯍꯤꯇꯔꯒꯨꯝꯕ
ꯄꯌꯦ
ꯌꯥꯕ꯭ꯔꯣ
ꯑꯧ
ꯑꯣꯀꯦ ꯑꯗꯨꯗꯤ ꯑꯗꯨꯝ ꯌꯥꯏꯅ ꯆꯥꯡꯌꯦ ꯆꯥꯡꯉ ꯍꯧꯗ꯭ꯔꯁꯦ
ꯉꯔꯥꯡꯁꯨ ꯊꯣꯡꯉꯒ ꯆꯥꯏ ꯌꯦ ꯁꯥ ꯑꯃꯨꯛꯀ
ꯑꯦꯦꯝꯁꯥ
ꯎꯝ
ꯅꯪꯁꯨ ꯌꯦꯟꯁꯥꯗꯕꯁꯤꯅ ꯆꯞ ꯃꯥꯜꯦꯍꯦ
ꯆꯥꯃꯟ ꯑꯩ ꯉꯔꯥꯡꯗꯤ ꯆꯥꯅꯤꯡꯗꯦ ꯏꯃꯥꯟꯅꯕꯤꯈꯣꯏꯅ ꯆꯥꯅꯤꯡꯏꯤ ꯍꯥꯏꯕꯗꯤ ꯃꯣꯏꯗꯤ ꯍꯣꯁꯇꯦꯜꯗ ꯗꯨ ꯂꯩꯕꯅꯤ ꯅ ꯀꯣ
ꯎꯝ
ꯃꯣꯏꯅ ꯆꯥꯅꯤꯡꯉꯦ ꯍꯥꯏꯕꯒꯤ ꯆꯥꯁꯦꯅ ꯆꯥꯕ ꯆꯥꯅꯤꯡꯗꯦꯗ ꯍꯧꯖꯤꯛꯀꯥꯟ ꯈꯔ ꯂꯩꯔ ꯆꯥꯅꯤꯡꯕ ꯍꯧꯥꯎꯔꯅꯤ
ꯎꯝ ꯁꯝꯃꯔꯅꯤꯅ ꯑꯦꯛꯖꯥꯥꯡꯁꯨ ꯆꯥꯛꯁꯨ ꯌꯥꯝ ꯆꯥꯅꯤꯡꯗꯕꯗꯣ
ꯍꯣꯏ ꯆꯥꯅꯤꯡꯗꯦ ꯆꯥꯛ ꯌꯦꯟ ꯖꯥꯡ ꯑ ꯆꯥꯛꯀꯨꯝꯕ ꯌꯥꯝ ꯁꯥꯃꯟꯒꯦ ꯉꯁꯤꯗꯤ ꯅꯣꯡ ꯁꯨꯏꯗ ꯑꯩꯈꯣꯏꯗꯁꯨ
ꯑꯁ ꯑꯗꯨꯗꯤ ꯑꯗꯨꯗꯤ ꯅꯨꯡꯉꯥꯏꯅ
ꯎꯝ ꯅꯣꯏꯗꯗꯤꯤꯛ ꯆꯨꯗꯕ꯭ꯔꯣ
ꯅꯣꯡ ꯆꯨꯗꯦ ꯍꯨꯃꯥꯡ ꯆꯥꯎꯔ ꯌꯥꯗ꯭ꯔꯦ
ꯎꯝ ꯈꯔ ꯐꯥꯔ ꯌꯦꯣꯏꯦ
ꯈꯨꯃꯥꯡ ꯁꯥꯎꯃꯜꯂꯒ